ꯍꯜꯂꯣ
ꯑꯣ ꯇꯥꯕ꯭ꯔꯥ
ꯇꯥꯏ ꯇꯥꯏ ꯑꯁ ꯅꯪꯒꯤ ꯃꯤꯡꯁꯦ
ꯑꯥ
ꯑ ꯂ‌ꯣꯏꯔ‌ꯦꯗ
ꯀꯩ ꯑꯩꯒꯤ ꯃꯤꯡ ꯅꯠꯇꯦ ꯑꯗꯣ
ꯑꯣ ꯀꯅꯥꯒꯤ ꯀꯅꯥꯒꯤ ꯃꯤꯡꯅꯣ
ꯏꯆꯦꯒꯤ ꯃꯤꯡꯅꯦ
ꯑꯦ ꯑꯩ ꯄꯥꯕꯨꯡꯒꯤ ꯃꯤꯡꯅꯦ ꯑꯗꯣ
ꯑꯣ
ꯃ‌ꯣꯏꯒꯤ ꯃꯥꯒꯤ ꯁꯣꯔꯠꯀꯠꯇ ꯀꯧꯕꯒꯤꯅꯦ ꯑꯗꯣ ꯑꯁꯥꯡ ꯑꯁꯥꯡꯕ ꯑꯃꯗꯤ ꯂꯩꯌꯦꯗ ꯃ ꯀꯩꯅꯣ ꯑꯗꯨꯒꯤꯗꯣ ꯑꯗꯨꯝ ꯑꯗꯨ ꯈꯛꯇ ꯅꯠꯇꯦꯕ ꯁꯥꯡꯕ ꯂꯩꯌꯦꯕ ꯁꯣꯔꯠꯀꯠꯇ ꯑꯗꯨꯝ ꯀꯧꯕꯒꯤ
ꯑꯩꯈꯣꯏ ꯄꯥꯕꯨꯡ ꯑꯣꯏꯕ꯭ꯔꯥ ꯈꯟꯕ ꯑꯩꯅ ꯑꯁ ꯑꯩ ꯑꯩꯁꯨ ꯅꯣꯛꯅꯤꯡꯕꯅꯦ ꯍꯧꯖꯤꯛ
ꯑꯣ
ꯅꯨꯉꯥꯏꯔ‌ꯣꯏꯗ
ꯏꯆꯦꯒꯤ ꯃꯤꯡꯅꯦ ꯑꯗꯣ ꯏꯆꯦ ꯆꯧꯕꯤꯒꯤ
ꯑꯣ ꯌꯥꯝ ꯐꯩ ꯐꯩ ꯑꯗꯣ ꯍꯥ ꯍꯥ ꯑꯍꯥꯟꯕꯅꯤꯀ‌ꯣ ꯁꯤꯅꯥ ꯏꯕꯥꯅꯤ
ꯑꯣꯏꯔꯝꯒꯅꯤ ꯍꯣꯏ
ꯑꯁ ꯆꯥꯛꯇꯤ ꯆꯥꯔꯕꯣ ꯑꯩꯅ ꯋꯥꯆꯦꯞꯇ ꯌꯦꯡꯕꯗ ꯑꯍꯥꯟꯕ ꯑꯣꯏꯔꯝꯒꯅꯤ
ꯑꯣ ꯑꯣꯏꯔꯝꯕ ꯌꯥꯥꯏ ꯍ‌ꯣꯏ ꯑꯩꯗꯤ ꯑꯗꯨꯝ ꯗꯤꯂꯤꯠ ꯇꯧꯕꯒꯤꯀꯣ ꯒ꯭ꯌꯥꯟ ꯑꯝꯇ ꯇꯥꯗ꯭ꯔꯦ ꯆꯥꯠ ꯇꯧꯕꯗꯣ
ꯑꯍꯥꯟꯕꯅꯦ ꯑꯗꯣ ꯆꯥꯛꯇꯤ ꯆꯥꯔꯕꯣ
ꯆꯥꯔꯦ ꯍꯣꯏ ꯅꯣꯏꯗꯤ
ꯆꯥꯗ꯭ꯔꯤꯌꯦ ꯅꯪ ꯀꯩ ꯀꯩ ꯏꯟꯁꯥꯡ ꯆꯥꯔꯦ
ꯑꯩ ꯑꯩꯈꯣꯏꯗꯤ ꯀꯥꯡꯁꯣꯏ ꯆꯥꯏꯑ‌ꯦ ꯅꯥꯀꯨꯞꯄꯤ ꯅꯥꯀꯨꯞꯄꯤꯒ ꯊꯝꯃꯒ ꯑꯗꯨꯝ ꯆꯥꯛꯇꯣ ꯏꯟꯖꯥꯡ ꯊꯣꯡꯕ ꯂꯩꯇꯕꯒꯤ
ꯑꯦ ꯑꯍꯥ ꯑꯍꯥꯎꯕ ꯏꯟꯖꯥꯡꯅꯤꯅ‌ꯦ ꯑꯗꯣ
ꯑꯁ ꯈꯪꯗꯦꯗ
ꯀꯣꯄꯤꯗ ꯑꯗꯨ ꯏꯟꯁꯥꯡꯗ ꯉꯥ ꯑꯀꯪꯕꯗꯣ
ꯑꯗꯨ ꯍꯥꯞꯄꯦ ꯍꯣꯏ ꯍꯥꯞꯄꯕꯨꯗꯤ
ꯑꯁ ꯍꯥꯎꯔꯅꯤꯗ ꯊꯤꯟꯕꯤꯌꯨꯅꯦ ꯑꯩꯒꯤꯁꯨ
ꯅ ꯅꯣꯏꯗꯤ ꯀꯩꯏꯟꯖꯥꯡ
ꯌꯦꯟ ꯊ‌ꯣꯡꯉꯤꯗ ꯑꯁ ꯆꯥꯗ꯭ꯔꯦ ꯑꯁ ꯌꯦꯟꯗꯤ ꯍꯥꯎꯇꯦ ꯆꯥꯃꯟꯕꯒꯤ ꯅꯪꯅ ꯊꯣꯡꯕ꯭ꯔꯥ
ꯑꯁ ꯏꯃꯥꯅ ꯊꯣꯡꯕꯅꯤꯗ
ꯑꯦ ꯑꯦ ꯅꯣꯏ ꯏꯟꯁꯥꯡꯒ ꯍꯥꯏꯔꯗꯤ ꯇꯝꯄꯥꯛꯇ ꯂꯩꯔꯝꯒꯅꯤ
ꯅꯠꯇꯦꯗ ꯂꯩꯇꯦ ꯑꯩꯗꯤ ꯆꯤꯡꯗꯅ‌ꯦ
ꯑꯣ ꯍꯧꯖꯤꯛ ꯆꯤꯡꯗꯔꯣ
ꯍꯣꯏ
ꯆꯤꯡ ꯍꯥꯏꯁꯤ ꯑꯦ ꯑꯣꯏꯔꯝꯒꯅꯤꯗ
ꯍꯥꯥ
ꯇꯤ ꯑꯦꯝ ꯑꯦꯜ ꯑꯣꯏꯔꯝꯒꯅꯤ
ꯅꯠꯇꯦꯗ ꯌꯧꯗꯦ ꯑꯗꯨꯗ
ꯑꯦ ꯌꯥꯎꯗꯦ ꯍꯥꯏꯗꯤ ꯀꯌꯥꯝ ꯋꯥꯠꯂꯤ ꯇꯤ ꯑꯦꯝ ꯑꯦꯜ ꯌꯥꯎꯅꯕ ꯀꯤꯂꯣꯃꯤꯇꯔ ꯀꯤꯂꯣꯃꯤꯇꯔ ꯀꯌꯥꯃꯨꯛ ꯋꯥꯠꯂꯦ
ꯑꯥꯝ ꯋꯥꯠꯂꯤ ꯀꯤꯂꯣꯃꯤꯇꯔ ꯍꯥꯏꯔꯔꯣꯏꯒꯦ ꯌꯥꯝ ꯋꯥꯠꯂꯦ ꯑꯩ ꯑꯩ ꯀꯥꯎꯔꯦ ꯀꯌꯥꯝ ꯋꯥꯠꯄ꯭ꯔꯥ ꯑꯗꯣ ꯄꯨꯡ ꯑꯅꯤ ꯄꯨꯡ ꯑꯅꯤ ꯑꯅꯤ ꯃꯈꯥꯏꯗꯤ ꯂꯧꯔꯝꯅꯤ ꯍꯣꯏ ꯊꯨꯜ ꯈꯔ ꯊꯨꯅ ꯆꯠꯂꯗꯤ
ꯄꯤꯂꯔ ꯄꯤꯂꯔ ꯌꯧꯕꯗꯣ ꯄꯤꯂꯔ ꯌꯧꯕꯗꯨꯗꯤ
ꯄꯤꯂꯔ ꯀꯩ ꯄꯤꯂꯔꯅꯣ
ꯔꯦꯜꯋꯦꯒꯤ ꯄꯤꯂꯔ ꯌꯥꯎꯕꯗꯣ
ꯍꯣꯏ ꯍꯣꯏ ꯍꯣꯏ ꯑꯩꯗꯤ ꯀꯩꯅꯣꯅ ꯈꯜꯂꯨ ꯍꯣꯏ ꯍꯣꯏ ꯆꯨꯝꯃꯦ
ꯀꯦ ꯀꯦꯔꯣ ꯑꯦꯟꯔꯣ
ꯍꯥ
ꯀꯦꯔꯣ ꯑꯦꯟꯔꯣ ꯀꯦꯔꯣ ꯑꯦꯜꯔꯣ ꯍꯥꯏꯕꯅꯦ ꯈꯣꯏ
ꯒ꯭ꯌꯥꯟ ꯇꯥꯗꯦ
ꯅꯪꯒꯤ ꯈꯨꯜꯒꯤ ꯃꯤꯡꯗꯣ ꯍꯧꯕꯗꯣ
ꯑ ꯑꯦꯟꯖꯨ ꯅꯠꯇꯦ ꯌꯧꯗ꯭ꯔꯤꯉꯩꯗꯅꯦ ꯑꯗꯣ ꯑꯦꯜꯖꯨ ꯅꯠꯇꯦ ꯍꯥꯏꯕ ꯑꯦꯜꯁꯨ ꯅꯠꯇꯦꯕ
ꯍꯥꯏꯔꯣ ꯑꯗꯣ ꯍꯧꯕ ꯑꯍꯧꯕꯗꯣ ꯍꯧꯕꯗꯣ ꯍꯥꯏꯔꯣ
ꯑꯁ ꯍꯥꯏꯔꯔꯣꯏꯒꯦ ꯍꯣꯔꯦꯟ ꯍꯥꯏꯕꯤꯒꯦ
ꯅꯠꯇꯦ ꯑꯦꯜꯔꯣ ꯀ ꯑꯗꯨꯗꯤ ꯌꯥꯕꯅꯦ
ꯑꯁ ꯌꯥꯝ ꯈꯪꯅꯤꯡꯕ ꯈꯪꯅꯤꯡ ꯈꯪꯅꯤꯡꯕꯩ ꯑꯣꯏꯔꯝꯅꯤ ꯑꯁꯤ ꯅꯨꯄꯥꯁꯦ
ꯌꯥꯝ ꯈꯪꯅꯤꯡꯉꯦꯕ
ꯌꯥꯔꯦꯗ ꯑꯇꯣꯞꯄ ꯇꯣꯄꯤꯛ ꯁꯥꯁꯤꯗ
ꯍꯣꯏꯅꯦ ꯍꯣꯏꯅꯦ ꯅꯪ ꯁꯥ ꯁꯥꯔꯣ ꯑꯩꯗꯤ ꯋꯥꯔꯤ ꯁꯥꯕ ꯍꯩꯇꯕꯅꯤꯀꯣ ꯕꯣꯔꯤꯡ ꯌꯥꯝ ꯆꯨꯕꯅꯦ ꯑꯦ ꯀꯩꯒꯤꯅꯣ ꯌꯥꯝ ꯅꯣꯛꯅꯤꯡꯕ꯭ꯔꯣ ꯑꯩꯉꯣꯟꯗ ꯋꯥꯔꯤ ꯁꯥꯕ꯫ ꯋꯥꯔꯤ ꯁꯥꯕ ꯐꯪꯕꯁꯤ ꯌꯥꯝ
ꯅꯪ ꯅꯪꯗꯣ ꯅꯪꯗꯣ ꯌꯥꯝ ꯀꯩꯅꯣ ꯑ ꯀꯩ ꯍꯥꯏꯁꯤꯔꯥ ꯑꯗꯨꯝ ꯈꯪꯅꯤꯡ ꯌꯥꯝ ꯈꯪꯅꯤꯡꯉꯒ
ꯍꯣꯏꯅꯦ ꯇ꯭ꯌꯨꯞꯂꯦꯁ ꯇꯧꯕ
ꯅꯣꯏꯒꯤ ꯇꯝꯄꯥꯛꯇ ꯑꯣꯏꯕ꯭ꯔꯥ ꯍꯧꯖꯤꯛ ꯂꯩꯔꯤꯁꯦ꯫
ꯚꯔꯥ ꯂꯩꯕꯅꯦ ꯍꯣꯏ꯫
ꯑꯣ ꯑꯣ꯫ ꯅꯣꯏꯗꯤ ꯌꯥꯝ ꯆꯥꯛ ꯆꯥꯛ ꯌꯥꯝ ꯊꯦꯡꯅ ꯆꯥꯕ ꯃꯥꯜꯂꯦꯅꯦ꯫
ꯍꯣꯏꯅꯦ ꯑꯁ ꯆꯥꯅꯤꯡꯗꯕꯒꯤꯀꯣ꯫
ꯑꯣ ꯅꯪꯒꯤ ꯈꯣꯟꯖꯦꯜꯁꯦ ꯀꯩꯅꯣ ꯃꯦꯆꯤꯌꯣꯔꯒꯤ ꯈꯣꯟꯖꯦꯜꯗꯤ ꯃꯥꯜꯂꯦ ꯑꯗꯣ ꯑ ꯀꯣꯂꯦꯖ ꯀꯣꯂꯦꯖ ꯀꯥꯕꯒꯤ ꯑꯣꯏ ꯀꯣꯂꯦꯖ ꯀꯥꯕ ꯃꯤ ꯑꯣꯏꯔꯝꯒꯅꯤ꯫
ꯑꯩꯁꯦ ꯀꯣꯂꯦꯖ ꯂꯣꯏꯔꯦꯅ꯫
ꯀꯣꯂꯦꯖ ꯂꯣꯏꯔꯦ ꯑꯣ ꯑꯗꯨ
ꯀꯣꯂꯦꯖꯁꯦ ꯇꯣꯏꯟꯇꯤ ꯇꯣꯏꯟꯇꯤ ꯐꯣꯔ ꯇꯣꯏꯟꯇꯤ ꯐꯣꯔꯗ ꯂꯣꯏꯔꯕꯅꯤ ꯑꯩ꯫
ꯀꯣꯂꯦꯖ ꯇ꯭ꯋꯦꯟꯇꯤ ꯐꯣꯔ ꯂꯣꯏꯌꯦꯕ ꯑꯩꯅ ꯍꯜꯂꯦꯅꯦ ꯑꯗꯨꯗꯤ꯫
ꯅꯪꯅ ꯍꯜꯂꯦ꯫
ꯑꯣ ꯑꯁ ꯅꯆꯦ ꯅꯆꯦꯅꯦꯗ ꯅꯆꯦ ꯑꯣꯏꯔꯝ
ꯑꯁꯦꯡ ꯑꯁꯦꯡꯕ꯭ꯔꯣ꯫
ꯍꯣꯏ ꯑꯩꯅ ꯍꯜꯂꯦ꯫ ꯑꯩꯈꯣꯏꯗꯣ ꯇ꯭ꯋꯦꯟꯇꯤ ꯇꯨ ꯇꯣꯏꯟꯇꯤ ꯇꯨꯗ ꯃꯥꯜꯂꯦ ꯂꯣꯏꯕꯗꯣ
ꯑꯗꯨ ꯑꯣꯏꯔ ꯑꯣꯏꯔꯁꯨ ꯑꯩꯅ ꯋꯥ ꯉꯝꯒꯅꯤ
ꯑꯦ ꯅꯪ ꯀꯌꯥ ꯀꯌꯥꯃꯨꯛ ꯋꯥꯡꯕ꯭ꯔꯅꯦ
ꯑꯩꯁꯦ ꯐꯥꯏꯚ ꯐꯣꯔꯅꯤ꯫ ꯊꯥꯖꯕ꯭ꯔꯥ ꯊꯥꯖꯕ꯭ꯔꯥ ꯑꯩꯒꯤ ꯀꯣꯟꯖꯦꯜꯒ ꯐꯥꯏꯚ ꯐꯣꯔ꯫
ꯅꯪꯒꯤ ꯈꯣꯟꯖꯁꯦ ꯁꯤꯛꯁꯀ ꯌꯧꯗꯧ ꯃꯥꯜꯂꯦ꯫ ꯅꯪꯒꯤ ꯈꯣꯟꯖꯦꯜꯁꯦ ꯌꯥꯝ ꯀꯩꯅꯣ ꯆꯥꯎꯋꯤꯀꯣ꯫
ꯑꯩꯅꯦ ꯐꯥꯏꯚ ꯑꯦꯠꯅꯤꯗ ꯐꯥꯏꯚ ꯑꯦꯠ ꯈꯛꯇꯅꯦ
ꯑꯣ ꯑꯗꯨꯗꯤ ꯅꯦꯝꯕꯗꯤ ꯅꯠꯇ꯭ꯔꯦ ꯍꯣꯏ꯫
ꯌꯨꯝ ꯌꯨꯝꯗꯤ ꯄꯥꯜꯂꯕ꯭ꯔꯣ꯫
ꯌꯨꯝ ꯄꯥꯜꯂꯦ ꯏꯆꯥꯁꯦ ꯃꯔꯤ ꯃꯉꯥ ꯁꯨꯔꯦ꯫
ꯑꯦ ꯀꯩꯒꯤꯅꯣ ꯉꯥꯟꯅ ꯌꯨꯝ ꯄꯥꯟꯕ ꯃꯥꯜꯂꯦꯗ ꯑꯗꯨꯗꯤ ꯅꯪꯒꯤ ꯀꯣꯂꯦꯖ ꯀꯣꯂꯦꯖ ꯂꯩꯗ꯭ꯔꯤꯉꯩꯗ ꯌꯨꯝ ꯄꯥꯟꯕ ꯃꯥꯜꯂꯦꯗ꯫
ꯍꯣꯏ ꯍꯣꯏ ꯑꯁ
ꯄꯨꯗꯦꯀꯣ
ꯄꯨꯕꯅꯦ ꯑꯅꯤ ꯑꯅꯤ ꯄꯨꯔꯑ ꯆꯥꯠꯄꯅꯦ꯫
ꯅꯨꯡꯉꯥꯏꯕꯅꯤꯗ ꯑꯗꯨꯒꯤ ꯃꯇꯝꯗꯣ꯫
ꯍꯣꯏꯅꯦ ꯍꯣꯏꯅꯦ ꯑꯩꯔꯝꯒꯅꯤꯗ꯫
ꯅꯪꯒꯤ ꯀꯣꯟꯖꯦꯜꯁꯦ ꯑꯩ ꯅꯪꯕꯨ ꯑꯩ ꯅꯪꯕꯨ ꯈꯪꯕꯒꯨꯝ ꯇꯧꯋꯦꯕ ꯅꯪꯒꯤ ꯈꯣꯟꯖꯦꯜꯁꯦ꯫ ꯁꯨꯝ ꯒꯦꯁ ꯇꯧꯕꯅꯦꯒꯀꯣ ꯍꯥꯏꯕꯗꯤ ꯑꯁꯦꯡꯕꯒꯤ꯫ ꯎꯝ ꯍꯥꯏꯔꯣ꯫
ꯅꯪ ꯅꯪꯒꯤ ꯈꯣꯟꯖꯦꯜꯁꯦ ꯃꯥꯟꯕ ꯑꯝꯇ ꯌꯥꯎ ꯂꯩꯇꯦꯗ
ꯑ
ꯅꯪꯗꯤ ꯏꯁꯩꯒꯨꯝꯕ ꯁꯛꯄ ꯍꯩꯕ꯭ꯔꯥ
ꯍꯩꯇ‌ꯦꯗ
ꯏꯁ ꯏꯁꯩꯒꯨꯝꯕ ꯁꯛꯄ ꯍꯩꯔꯝꯗꯧ ꯃꯥꯜꯂꯦ
ꯁꯛꯄꯤꯌꯨꯔ
ꯑꯁ ꯑꯗꯨꯝ ꯅꯣꯏ ꯅꯪꯒꯤ ꯐꯣꯟꯗ ꯔꯦꯀꯣꯔꯗꯤꯡ ꯇꯧꯔꯒ ꯑꯗꯨꯝ ꯑꯃꯨꯛ ꯁꯦꯟ ꯇꯧꯔꯛꯑꯣ
ꯍ ꯅꯣꯡ ꯆꯨꯔꯅꯤ
ꯀꯩꯒꯤ ꯆꯨꯗꯣꯏꯅꯣ ꯍꯧꯖꯤꯛꯀꯥꯟꯗꯤ ꯑꯗꯨꯝ ꯅꯣꯡꯗꯤ ꯑꯗꯨꯝ ꯆꯨꯋꯦ ꯍꯣꯏ ꯍꯣꯔꯦꯟ
ꯍꯣꯏꯅꯦ ꯑꯔꯀ꯭ꫭꯛꯋ ꯂꯥꯛꯀꯅꯤ ꯑꯩ ꯁ ꯆ
ꯑ ꯅꯣꯏ ꯎꯝ ꯅꯣꯏ ꯔꯦꯟ ꯂꯩꯕꯗꯣ ꯕꯔꯥ ꯂꯩꯕꯗꯣ ꯃꯤ ꯀꯌꯥ ꯂꯩꯕ꯭ꯔꯥ
ꯏꯊꯟꯗ ꯂꯩꯕꯅꯦ ꯑꯗꯣ ꯍꯧꯖꯤꯛꯇꯛꯤ ꯏꯃꯥꯟꯅꯕ ꯏꯅꯛꯇ ꯂꯩꯕꯅꯦ ꯃꯥꯁꯨ ꯄꯥꯜꯂꯝꯗꯒꯤ ꯊꯣꯛꯑ ꯑꯃ ꯃꯁꯇꯔꯗꯤ ꯇꯝꯗꯔꯗ ꯀꯅꯥꯗꯔ‌ꯦꯗꯥ ꯑꯩꯁꯦ ꯀꯩꯅꫭ ꯑꯟꯑꯦꯝꯄ꯭ꯂꯣꯏꯃꯦꯟ ꯌꯨꯠꯀꯤ ꯄ꯭ꯔꯁꯤꯗꯦꯟ ꯑꯣꯏꯅ ꯍꯥꯖꯤꯛ ꯂꯩꯔꯤꯌꯦ
ꯑꯗꯨ ꯆꯞ ꯃꯥꯟꯅꯩꯗ ꯑꯩꯈꯣꯏ
ꯑꯥ ꯅꯪꯅ ꯑꯦꯖꯨꯀꯦꯇꯤꯚꯗ ꯌꯥꯔꯝꯒꯅꯤ ꯑꯗꯨꯗꯤ
ꯑꯩꯁꯨ ꯄ꯭ꯔꯁꯤꯗꯦꯟ ꯑꯣꯏꯅꯤꯡꯉꯦꯗ ꯑꯗꯨꯗꯤ
ꯑ ꯍ ꯑꫭꯏꯅꯤꯡꯉꯦ ꯍꯥꯏꯔꯗꯤ ꯍꯣꯠꯅꯒꯅꯨ
ꯌꯥꯝ ꯇꯜꯂꯒ ꯌꯥꯝ ꯇꯜꯂꯒ ꯌꯨꯝꯗ ꯂꯩꯍꯧꯔꯣ
ꯀꯩꯅꯣ ꯅꯣꯏꯗꯤ ꯀꯩꯅꯣ ꯁꯦꯟꯇ꯭ꯔꯦꯜꯒꯤ ꯁꯦꯟꯇ꯭ꯔꯦꯜꯒꯤ ꯑꯥꯔꯃꯤꯒꯨꯝꯕ ꯆꯠꯄ ꯌꯥꯏꯅ ꯁꯦꯟꯇ꯭ꯔꯦꯜꯒꯤ ꯀꯩꯅꯣ ꯍꯣꯠ ꯅꯥꯎꯅ ꯋꯥꯡꯕꯅꯤꯅ ꯍꯥꯥ
ꯑꯩ ꯔꯣꯇꯤ ꯆꯥꯅꯤꯡꯗꯕꯀꯣ
ꯑꯁ
ꯐꯥꯒꯤ ꯇꯧꯕꯅꯤꯗ ꯑꯁ ꯑꯩꯕꯨ ꯑꯗꯨꯒꯨꯝꯕ ꯁꯤꯕꯥꯏ ꯌꯥꯎꯔꯗꯤꯀꯣ ꯅꯪ ꯑꯩ ꯌꯨꯅꯤꯐꯣꯔꯝ ꯁꯦꯠꯄ ꯎꯨꯔꯗꯤ ꯅꯪ ꯄꯥꯈꯠꯀꯅꯤꯕ
ꯑꯩ ꯄꯥꯈꯠꯇꯕꯗ ꯀ꯭ꯔꯤꯁꯨ ꯄꯥꯈꯠꯇꯕꯅꯤꯗ
ꯑꯁ ꯈꯜꯂꯗꯤ ꯅꯪ ꯑꯩꯕꯨ ꯎꯔꯗꯤ꯫
ꯑꯁ ꯑꯩ ꯑꯩꯒꯤ ꯅꯨꯄꯥꯁꯨ ꯁꯤꯕꯥꯏꯅꯦ ꯀꯩꯅꯣ ꯑꯩ ꯄꯥꯈꯠꯇꯦ
ꯑꯣ ꯑꯁꯦꯡꯕꯅꯦ ꯑꯉꯥꯡ ꯑꯉꯥꯡ ꯀꯌꯥ ꯁꯨꯔꯦ
ꯃꯉꯥ ꯁꯨꯔꯦ ꯍꯥꯏꯔꯒ
ꯃꯧꯁꯤꯡꯗ ꯑꯩꯁꯨ ꯋꯥꯔꯤ ꯁꯥꯅꯤꯡꯕꯅꯦ ꯍꯥꯏꯕꯗꯤ
ꯅꯣꯏꯗꯤ ꯆꯤꯟ ꯈꯔ ꯐꯥꯕꯅꯤꯅꯀꯣ
ꯍꯣꯏ
ꯑꯩꯈꯣꯏ ꯑꯩꯅ ꯍꯥꯏꯕꯁꯦ ꯐꯠꯇꯕ ꯅꯠꯇꯦ ꯀꯣ
ꯍꯣꯏ ꯍꯣꯏ ꯈꯪꯉꯦ ꯅꯪ ꯒꯤꯌꯥꯟ ꯇꯥꯏꯅ ꯍꯣꯏ ꯌꯥꯝ ꯐꯕ ꯋꯥꯅꯦ ꯌꯥꯝꯅ
ꯅꯣꯏꯅ ꯋꯔꯤ ꯋꯥꯔꯤ ꯁꯥꯕꯗꯣ ꯍꯩꯌꯦꯕ
ꯑꯣ ꯍꯩꯔꯝꯃꯣꯏꯗ ꯃꯤꯅ ꯍꯦꯜꯂꯝꯕꯅꯤꯗ
ꯍꯩꯕꯅꯦ ꯑꯩꯁꯦ ꯑꯁ ꯏꯃꯥꯟꯅꯕ ꯈꯛꯇꯅꯦ ꯑꯩꯈꯣꯏ ꯀꯩꯅꯣ ꯃꯔꯨꯞꯁꯤꯡꯗꯀꯣ ꯇꯥꯏ ꯑꯩꯗꯤ ꯄꯥꯛ ꯁꯥꯗꯕꯅꯦ ꯋꯥꯔꯤ ꯑꯗꯨꯒꯤꯅꯦ ꯑꯩꯒꯤꯁꯨ ꯌꯥꯝ ꯋꯥꯠꯂꯦꯕ
ꯎꯝ
ꯌꯥꯝ ꯊꯦꯡꯉ ꯇꯨꯝꯒꯗ꯭ꯔꯥ ꯅꯠꯇ꯭ꯔꯒ ꯉꯟꯅ ꯇꯨꯝꯒꯗꯣꯏꯔ
ꯃꯥꯄꯜ ꯃꯥꯄꯜ ꯇꯔꯥꯒꯨꯝꯕꯗ ꯑꯗꯨ ꯇꯨꯝꯃꯦ
ꯑꯉꯥꯡꯕꯨ ꯌꯥꯎꯔꯗꯤ ꯀꯌꯥꯝ ꯉꯟꯅ ꯇꯨꯡ ꯃꯥꯂꯦꯗ
ꯑꯉꯥꯡꯈꯣꯏꯗꯤ ꯂꯣꯏ ꯇꯨꯝꯈ꯭ꯔꯦ
ꯑꯁꯦꯡ ꯑꯁꯦꯡꯕ ꯍꯥꯏꯌꯣ ꯌꯨꯝ ꯄꯥꯟ ꯈꯪꯕꯣ ꯅꯪ
ꯄꯥꯜꯂꯤ ꯍꯥꯏꯔꯒꯥ ꯑꯉꯥꯡꯒ ꯂꯣꯏꯅ ꯇꯣꯡꯈ꯭ꯔꯦꯕ
ꯊꯪ ꯑꯍꯤꯡꯒꯤ ꯅꯨꯄꯥꯕꯨ ꯒ꯭ꯌꯥꯟ ꯇꯥꯅꯕ ꯍꯥꯏꯕꯤꯌꯨꯕ ꯑꯗꯨꯗꯤ
ꯑꯁꯤ ꯑꯃꯒ ꯌꯥ ꯇ ꯂꯩ
ꯑꯩ ꯑꯁ ꯑꯩꯉꯣꯟꯗ ꯍꯣꯔꯦꯟ ꯁꯥꯎꯔꯒ ꯅꯣꯡꯃꯥꯏ ꯄꯨꯔꯗꯤ ꯂꯧꯋꯦ
ꯀꯔꯤꯝꯇ ꯇꯧꯔꯣꯏꯗ ꯒ꯭ꯌꯥꯟ ꯇꯥꯕꯅꯤꯅ
ꯍꯅꯦ ꯍꯅꯦ
ꯏꯕꯥꯅꯤꯕꯨ ꯀꯩ ꯀꯥꯏ ꯌꯥꯝ ꯀꯥꯏꯕ ꯀꯥꯏꯕ ꯋꯥꯔꯤ ꯁꯥꯔꯕꯅꯦ
ꯑꯣꯏ ꯑꯗꯨ ꯅꯠꯇ꯭ꯔꯁꯨ ꯍꯥꯏꯕꯗꯤ ꯑꯩꯗꯤ ꯑꯅꯅꯕꯅꯤ ꯂꯣ ꯃꯎ ꯃꯎ